ꯔꯣ ꯇꯔꯕꯣ ꯎ
ꯌꯥꯔꯦ ꯌꯥ ꯃꯖ ꯔꯣꯖ ꯈꯔ
ꯎꯝ ꯀꯃꯥꯏ ꯀꯃꯥꯏꯅ ꯇꯧꯔꯤꯒꯦ ꯅꯪꯕꯣ
ꯂꯏꯗꯤ ꯉꯔꯥꯡꯅꯤ ꯊꯦꯡꯅ ꯇꯨꯝꯕ ꯍꯧꯒꯠꯄ ꯀꯨꯏꯗ꯭ꯔꯤ
ꯎꯝ
ꯆꯦ ꯀꯦꯝ
ꯑꯩꯁꯨ ꯆꯥꯛ ꯊꯣꯡꯁꯤꯔꯥꯅ ꯑꯨꯝꯒꯠꯂꯛꯄꯗ ꯄꯨꯛꯁꯦ ꯁꯥꯎꯒꯠꯇꯅꯀꯣ ꯏꯁꯥꯥꯁꯦ ꯅꯨꯡꯉꯥꯏꯇ
ꯑꯆꯥ ꯈꯥꯎ ꯁꯣ ꯋꯥꯄꯔꯣꯏ ꯁꯤ
ꯆꯥꯛꯈꯥꯎ ꯁꯣꯛꯑꯝꯃꯅꯤꯗꯅ ꯍꯥꯏꯗꯤ ꯀꯩꯝ ꯆꯥꯕ ꯅꯠꯇ꯭ꯔꯦ ꯀꯩꯝ ꯊꯛꯄ ꯅꯠꯇ꯭ꯔꯦ ꯀꯋꯥ ꯑꯗꯨ ꯑꯗꯨꯗꯨꯗ ꯆꯈꯥꯎꯁꯦ ꯁꯥꯒꯠꯂꯛꯑꯕꯅꯤꯅ ꯄꯣꯄꯨ ꯆꯥꯡꯗꯕꯅꯤ ꯁꯣꯝꯗꯧ ꯃꯥꯜꯂꯦ ꯑꯩ ꯋꯥꯈꯟꯗ
ꯎꯝ ꯑꯩꯁꯦ ꯍꯧꯖꯤꯛꯀꯥꯟ ꯃꯐꯝ ꯈꯔ ꯍꯧꯒꯠꯂꯛꯄꯗ ꯀꯣꯛ ꯉꯥꯎꯕꯤ ꯁꯤ ꯈꯥꯎꯖꯦ ꯀꯩꯝ ꯇꯥꯗꯔꯦ ꯑꯣꯅꯤꯡꯕꯤ
ꯑꯗꯨ ꯑꯗꯨ ꯌꯥꯝ ꯋꯥꯕꯅꯦꯕ
ꯎꯝ ꯑꯣ ꯁꯔ ꯊꯥꯒꯠꯂꯛꯄꯒ ꯕꯤꯠ ꯌꯥꯝ ꯂꯩ
ꯑꯗꯨꯩꯗꯤꯀꯣ ꯑꯩꯗꯤ ꯅꯨꯡꯁꯥ ꯁ ꯊꯣꯛꯑꯦꯗꯅ ꯑꯗꯨꯒ ꯀꯩꯅꯣ ꯇꯧꯕꯤ ꯃꯍꯅꯥꯤ ꯇꯥꯕꯤ ꯍꯕꯥ
ꯁꯝ ꯃ ꯆꯗ ꯌꯦꯡ ꯈꯗꯥꯁꯦ
ꯑꯦꯅꯦ ꯀꯔꯤꯝ ꯂꯩꯇꯦ ꯍꯥꯏ ꯀꯔꯤ ꯍꯥꯏꯗꯣꯏꯅꯣ ꯑꯗꯨꯕꯨ ꯅꯨꯡꯁꯥ ꯊꯣꯛꯑ ꯊꯣꯛꯑ ꯇꯧꯋꯦꯕ ꯑꯇꯩ ꯇꯧꯗꯦꯕꯀꯣ ꯅꯨꯡꯁꯥꯗ ꯍꯦꯛꯇ ꯑꯩꯁꯦ ꯀꯨꯏꯅ ꯊꯕꯛꯀ ꯁꯥꯡꯅ ꯆꯠꯂꯨꯔꯕ ꯅꯨꯡꯁꯥꯗꯒ ꯍꯪꯉꯕ ꯅꯨꯡꯁꯥꯗꯒꯤꯩ ꯌꯥꯏꯐꯧ ꯐꯥꯎꯔꯨꯔꯕ
ꯑꯩꯒꯤ ꯉꯥ ꯈꯔ ꯐꯧꯕꯅꯦ ꯆꯥꯗꯣꯏ ꯇꯧꯗ ꯈꯨꯗꯣꯡꯁꯦ
ꯑꯗꯨ ꯑꯗꯨ ꯍꯧꯔꯛꯑꯅꯤ
ꯀꯌꯥ ꯇꯥꯅꯤꯗ ꯍꯧꯖꯤ ꯈꯥꯟꯒꯅ
ꯍꯧꯖꯤꯛꯀꯤ ꯂꯥꯏꯅꯥꯁꯤ ꯥꯖꯥꯅꯦꯃ ꯎꯝ ꯇꯧꯗ꯭ꯔꯣ
ꯀꯤꯖꯩꯌꯦ ꯈꯤꯇꯪ ꯅꯥꯔꯛꯄꯗ ꯌꯦꯡꯊꯣꯛꯍꯧꯕꯁꯤꯅ ꯐꯕ
ꯑꯗꯨꯗ ꯀꯈꯤꯇꯪ ꯑꯗꯨꯃꯥꯏꯅ ꯑꯩꯈꯣꯏꯅ ꯈꯤꯇꯪ ꯆꯦꯛꯁꯤꯜꯍꯧꯗ꯭ꯔꯒꯅ ꯂꯨꯁꯟ ꯂꯩꯔꯝꯕ
ꯍꯣꯏ ꯏ ꯀꯒꯤꯅꯤ
ꯆꯥꯟ ꯇꯗꯦꯕ ꯊꯥꯏꯅꯩ ꯑꯍꯜ ꯂꯃꯟꯒꯤ ꯂꯥꯏꯅꯥꯗꯨꯗꯤ ꯊꯥꯏ ꯑꯗꯣ ꯑꯩꯈꯣꯏꯁꯦꯀꯣ ꯑꯩꯈꯣꯏ ꯅꯨꯃꯤꯠꯇ ꯑꯩꯈꯣꯏ ꯑꯩꯈꯣꯏ ꯆꯤꯟꯖꯥꯛꯇ ꯉꯥꯏꯔꯦ ꯑꯃꯗ ꯉꯥꯏꯔꯦ ꯍꯥꯔ ꯆꯥꯏꯕ ꯈꯣꯠꯄꯗꯤ ꯇꯧꯕꯤ
ꯍꯣꯏ ꯆꯥꯛ ꯀꯥꯃꯛꯄ ꯀꯩꯖꯥꯠ ꯂꯩꯀꯦ
ꯀꯩꯁꯨ ꯇꯧꯔꯣ ꯀꯩꯁꯨ ꯇꯧꯔꯦ ꯍꯥꯔ ꯆꯥꯏꯁꯤꯜꯂꯅꯤꯀꯣ ꯎꯝ
ꯎꯝ ꯍꯥꯔ ꯆꯠꯁꯤꯜꯂꯅꯤ ꯑꯩꯈꯣꯏ ꯃꯆꯦꯟ ꯆꯠꯁꯤꯜꯂꯅꯤ ꯑꯗꯨꯗꯒꯤ ꯐꯖꯔꯅꯤ ꯑ ꯆꯥꯗ ꯁꯌꯦ ꯊ ꯇꯛꯇꯦꯅ ꯍꯥ ꯇꯏ ꯅꯠꯇ꯭ꯔꯥ ꯑ ꯇꯧꯍꯟꯅꯤꯡꯗꯦ ꯍꯥꯏꯕ ꯃꯣꯏꯒꯤ ꯐꯅꯕ ꯈꯣꯠꯅꯕꯗꯨ ꯇꯧꯅꯕꯅ ꯍꯧꯖꯤꯛ ꯆꯠ ꯑꯗꯨ ꯍꯈꯤꯤꯗꯥ ꯗ ꯄꯊꯣ ꯊꯨꯏ ꯌꯥꯕꯅꯤꯗꯅ
ꯀꯝꯄꯅꯤ ꯔ
ꯇꯕꯅꯦꯕ
ꯎꯝ ꯗꯣꯛꯇꯔꯒꯤ ꯍꯤꯗꯥꯛꯄꯨꯗꯨꯗꯤ ꯍꯦꯜꯂꯦ ꯃꯣꯏꯅ ꯍꯦꯜꯂꯕ ꯐꯔꯔꯤꯕ
ꯑꯗꯨ
ꯀꯟꯕ ꯌꯥꯎꯋꯏꯗ ꯑꯅꯥꯕ ꯃꯌꯥꯝꯁꯦ ꯌꯥꯎꯗ꯭ꯔꯗꯤ ꯑꯃꯨꯛ ꯐꯕ ꯑꯅꯥꯕ ꯌꯥꯎꯁꯜꯂꯛꯄꯁꯤꯗꯗꯤ
ꯄꯤ
ꯎꯝꯕꯤ ꯄꯤ ꯀꯁ ꯀꯣꯏ ꯃꯥꯖꯅꯤ
ꯑꯗꯩꯗꯤ ꯀꯩꯅꯣ ꯕꯤꯄꯤ ꯑꯗꯩ ꯗꯥꯏꯕꯤꯦꯇꯤꯁꯇꯤ ꯇꯧ ꯂꯩꯔꯦꯕ
ꯑꯗꯆꯤ ꯆꯤꯇꯤ ꯌꯥꯝ ꯌꯥꯝꯃꯦ ꯍꯧꯖꯤꯛ ꯀꯦꯟꯁꯔꯁꯤꯒ
ꯑꯥ ꯇꯧꯅꯔꯗꯤ ꯃꯌꯥꯝꯁꯦ ꯌꯦꯡꯉꯅꯕꯒꯤꯕꯨ
ꯑꯗꯨꯕ ꯍꯥꯇꯥꯦ
ꯍꯥꯏꯗꯤ ꯍꯥꯟꯅ ꯊꯥꯏꯅ ꯑꯍꯜ ꯂꯃꯟꯗ ꯁꯤꯒꯤ ꯄꯣꯠꯁꯦ ꯂꯩꯔꯝꯕ ꯅꯠꯇꯦ ꯌꯥꯕꯅꯤꯗ
ꯀꯥꯏ ꯆꯂꯦ
ꯎꯝꯝ ꯕꯤꯄꯤ ꯀꯀꯥꯗꯦ ꯑ ꯊꯥꯏꯅꯩ ꯑꯍꯜ ꯂꯃꯟꯗꯤ ꯌꯥꯝ ꯀꯨꯏꯅ ꯀꯨꯏꯅꯗꯤ ꯑꯗꯨ ꯄꯨꯁꯤ ꯅꯨꯡꯁꯪꯗ꯭ꯔꯣ
ꯍꯣꯏ ꯍꯣꯏ ꯆꯤꯟꯖꯥꯛ ꯍꯥꯔꯗꯨ ꯉꯇꯒ ꯑꯐꯕ ꯆꯤꯟꯖꯥꯛ ꯆꯥꯔꯕꯅꯤꯅꯀꯣ
ꯂꯧꯁꯤꯡ ꯇꯧꯅꯕꯅ ꯅꯥꯄꯤ ꯁꯤꯡꯕꯤ ꯊꯥꯅꯕ ꯍꯣꯠꯅꯕꯗ ꯉꯥꯏꯍꯥꯛ ꯊꯕꯛ ꯁꯨꯕ
ꯍꯣꯏ
ꯇꯧꯗ꯭ꯔꯣ
ꯍ
ꯍꯛꯆꯥꯡ ꯁꯥꯖꯦꯜ ꯃꯈꯜ ꯑꯃꯅꯦ ꯍꯥꯏꯕ ꯑ ꯁꯤ ꯅꯁꯨ ꯕꯅꯤꯅ ꯊꯕꯛꯛꯇꯁꯨꯨꯅꯤꯡꯉꯥꯏ ꯔꯣ
ꯍꯥꯏ ꯍꯥꯆ ꯅ ꯄꯆꯠ ꯍꯔꯥꯕꯗꯤ
ꯎꯝ ꯍꯖ ꯍꯖꯤ ꯄꯩꯁꯥ ꯊꯥꯖꯔꯂꯝꯅꯤ ꯊꯥꯏꯅ ꯑꯍꯜ ꯂꯃꯗꯨꯗꯤ ꯌꯨꯝ ꯀꯩ ꯁꯦꯡꯗꯣꯛ ꯁꯥꯗꯣꯛ ꯑꯗ ꯑꯗꯨꯝ ꯃꯁꯥꯗꯣ
ꯑꯣ
ꯑ ꯑꯗꯣ ꯊꯥꯏꯅ ꯑꯩꯈꯣꯏꯅ ꯍꯥꯏꯗꯤ ꯏꯃꯥꯅꯒ ꯀꯣꯕꯤ ꯃꯅꯥ ꯀꯥꯡꯒꯧꯅꯤ ꯀꯥꯏꯅ ꯍꯪꯕ ꯑꯂꯨ ꯈꯔꯒ ꯀꯣꯕꯤ ꯃꯅꯥꯗꯨꯒ ꯀ ꯃꯁꯂꯥ ꯅꯨꯡꯁꯂꯥ ꯆꯥꯏꯕ ꯅꯠꯇꯦꯀꯣ ꯆꯧ ꯉꯧꯔ ꯍꯥꯎꯋꯦ ꯍꯥꯏꯕ
ꯍꯣꯏ
ꯍꯥꯎꯗ꯭ꯔꯣ
ꯑ
ꯑꯗꯣ ꯍꯧꯖꯤꯛꯇꯤ ꯌꯦꯡꯉꯣ ꯀꯩꯒꯤꯅꯣ ꯈꯪꯗ ꯏꯟꯖꯥꯡꯁ ꯌꯥꯝꯄꯥ ꯍꯥꯎꯇꯕꯤ ꯈꯣꯠꯇꯕꯤ ꯑꯗꯨꯝ ꯇꯧꯔꯗ꯭ꯔꯥ ꯊꯣꯡ ꯊꯥꯛꯄꯗ ꯊꯥꯏꯅꯗꯤ ꯀꯔꯤꯝ ꯍꯥ ꯅꯠꯇꯦ ꯍꯧꯖꯤꯛ ꯃꯇꯝꯒꯤ
ꯇꯤꯜꯍꯧꯗꯩ ꯍꯧꯔꯒ ꯂꯣꯏ ꯐꯠꯇ꯭ꯔꯕꯅꯤꯅ ꯃꯄꯥꯕꯗꯤ ꯄꯨꯁꯤꯜꯂꯛꯏꯁꯤꯡꯁꯦ ꯍꯥꯏꯗꯤ ꯃꯣꯏꯗꯤ ꯇꯅꯕ ꯍꯣꯠꯅꯕꯗ ꯆꯍꯤꯐꯥꯎ ꯑꯗꯨ ꯄꯨꯊꯣꯛꯇꯅ ꯂꯩꯔꯕꯅꯦꯕ ꯀꯔꯤꯕꯨ ꯐꯗꯣ
ꯌꯥꯅꯤ ꯑꯗꯩ ꯇꯤꯜꯍꯧꯗꯨꯁꯨ ꯀꯣ ꯄꯠꯁꯠ ꯂꯧꯇꯅꯕ ꯆꯥꯏꯔꯝꯅꯤ
ꯆꯥꯏꯅꯦ ꯑꯩꯣꯏꯅ ꯈꯪ ꯑꯩꯣꯏꯅ ꯐꯔꯝ ꯦ ꯀꯃꯤꯔꯤ ꯄꯥ
ꯆꯔꯤꯝꯅꯦꯕ ꯑ ꯆꯥꯏꯔꯝꯗꯣꯏꯅꯦꯕ ꯑꯩꯈꯣꯏ ꯌꯨꯝꯗ ꯂꯣꯛꯄꯇ ꯂꯧꯁꯤꯗꯤ ꯑꯗꯨꯝ ꯈꯔꯗꯤ ꯑꯗꯨꯝ ꯄꯠꯇ꯭ꯔꯅꯦ
ꯐꯠꯇꯦ ꯌꯥꯗ ꯑꯋꯥꯅꯤ
ꯃꯣꯏꯗꯤ ꯄꯠꯇꯦꯕ ꯁꯨꯝ ꯃꯌꯥꯝꯡ ꯍꯥꯏꯗꯤ ꯎꯝꯄ ꯃꯄꯥꯟ ꯂꯝꯗꯒꯤꯩ ꯂꯥꯛꯞꯄꯁꯦ ꯗꯨꯀꯥꯟꯗ ꯌꯣꯟꯕꯁꯦ ꯐꯠꯇꯦꯗꯅ ꯎꯝ
ꯆꯥꯛꯁꯦ ꯃꯍ ꯌꯥꯝꯃꯦꯒꯤꯁꯦ
ꯎꯝ ꯑꯩꯗꯤ ꯆꯥꯛ ꯀꯥꯝꯃꯦ ꯀꯩꯅꯣ ꯇꯧꯔꯛꯇ꯭ꯔꯔꯤ ꯑ ꯍꯩꯅꯧ ꯐꯪꯉꯦ ꯃꯇꯝ ꯅꯠꯇꯅ ꯄꯨꯊꯣꯔꯛꯑꯅꯤ
ꯍꯣꯏ ꯑꯦ ꯍꯣꯏꯁꯥꯏꯗ ꯄꯥꯟꯅꯗ꯭ꯔꯤꯉꯩꯗꯕꯨ ꯂꯣꯏ ꯃꯨꯜꯂ ꯃꯨꯜꯂ ꯕꯖꯥꯔ ꯌꯣꯜꯂꯤꯁꯦ ꯇꯥꯡꯅ ꯇꯥꯡꯅ
ꯑꯗꯨꯅꯦ ꯑꯩ ꯀꯤꯕ ꯆꯥꯅꯤꯡꯗꯦꯕꯗꯣ ꯆꯅꯤꯡꯗꯗꯤ ꯍꯤꯗꯥꯛꯁꯨꯣꯏ ꯀꯥꯄꯝꯅꯤꯕ
ꯍꯦ ꯑꯩ ꯉꯥꯁꯦ ꯂꯣꯏꯔꯔꯅꯤ ꯉꯁꯤ ꯅꯨꯃꯤꯠꯇ ꯍꯧꯗꯣꯡ ꯇꯔꯦꯠ ꯅꯤꯄꯥꯜ ꯆꯪꯗꯅ ꯆꯥꯕꯤ ꯂꯩꯔꯦ
ꯋꯥ
ꯌꯥ ꯇ ꯉꯥꯏꯗꯉꯦ ꯍ ꯁꯥꯊꯤ ꯌꯥꯕ
ꯊꯤꯕꯅꯦ ꯍꯪꯗꯁꯤ ꯁꯥꯊꯤꯕ ꯂꯩꯕꯅꯤ
ꯅꯨꯡꯁꯤꯗꯕꯅ ꯃꯤꯒꯤ ꯉꯥ ꯐ ꯑꯣꯏ
ꯑ ꯈꯪꯉꯅꯦꯦ ꯇꯧꯔꯒ ꯃ ꯀꯥꯔ ꯁꯥꯒꯜ
ꯁꯥꯒꯠꯂꯛꯄꯒ ꯆꯥꯕ ꯌꯥꯗꯕꯒ
ꯎꯝ
ꯅꯤ ꯄꯁꯗ
ꯍꯣꯏ
ꯆꯈꯥꯎ ꯁꯣꯛꯄꯁꯦ ꯑꯩꯈꯣꯏꯒꯤ ꯀꯩꯅꯣꯁꯦ ꯌꯥꯝ ꯐꯩ ꯍꯥꯏꯅꯦ ꯑꯩꯈꯣꯏꯒꯤ ꯀꯩ ꯀꯩ ꯀꯩꯩ ꯌꯦꯦꯝꯄꯠ ꯍꯥꯏꯕ ꯀꯩꯅꯣ ꯃꯅꯥ ꯑꯃ ꯂꯩꯕꯗꯣ
ꯄꯠꯇ꯭ꯔꯣ ꯍꯣꯏ ꯑꯗꯨꯒꯤ ꯃꯍꯤꯗꯨꯁꯨ ꯐꯩꯕ ꯑꯗꯨꯒꯤ ꯀꯥꯡꯁꯣꯏ ꯆꯥꯕꯗꯣ ꯀꯥꯡꯁꯨ ꯆꯥꯕꯗꯣ ꯏꯩꯅꯣ ꯀꯥꯡꯁꯨ ꯆꯥꯕꯗꯣ ꯑꯗꯨꯃꯥꯏꯅ ꯃꯪꯒꯟꯒ ꯇꯧꯔꯒ ꯆꯥꯕ ꯌꯥꯕꯅꯦꯕ ꯃꯥꯗꯣ
ꯊꯦ ꯁꯔ
ꯁꯤꯁꯨ ꯀꯥꯡꯁꯨ ꯇꯧꯕꯗꯣ ꯑꯩꯈꯣꯏꯅ ꯃꯇꯝꯄꯟꯗ
ꯎꯝ ꯀꯀ
ꯇꯥꯕꯤꯔ ꯆꯦ
ꯇꯥꯏ ꯇꯥꯏ
ꯐꯔ ꯀꯥꯡꯁꯨ ꯇꯧꯕꯗꯣ ꯑꯗꯨꯃꯥꯏꯅ ꯇꯧꯔꯒꯅꯦ ꯆꯥꯒ
ꯍꯥꯏꯔꯤ ꯍꯜꯂꯣ
ꯑ ꯇꯌꯦꯆꯦ
ꯎꯝ ꯍꯪꯗꯤ ꯀꯩ ꯃꯊꯅ ꯊꯣꯡꯗꯦꯕ
ꯀꯥꯡꯍꯧꯕ ꯑꯃ ꯇꯧꯔꯒ ꯇꯧꯕꯅꯤ ꯃꯣꯔꯣꯛ ꯃꯦꯠꯄꯔꯥ ꯀꯩꯅꯣꯝ ꯇꯧꯔꯒꯥ ꯁꯒꯠ ꯂꯕꯅꯤꯅꯦ ꯃ ꯆꯥꯅꯤꯡꯗꯔ꯭ꯦ
ꯑꯩ ꯆꯥꯕ ꯊꯛꯄ ꯌꯥꯗ꯭ꯔꯦ ꯑꯝꯇ ꯍꯥꯎ
ꯏꯆꯦꯗꯤ ꯀꯩꯖꯥꯥꯡ ꯊꯣꯪꯗꯣꯏꯅꯣ?
ꯑꯩꯁꯦ ꯀꯥꯡ ꯍꯧ ꯉꯧꯁꯤꯜꯂꯥꯒꯦ ꯇꯧꯅꯦ ꯫
ꯑꯣ ꯃꯅꯔꯦꯅꯦ ꯗꯨꯗꯤ꯫
ꯑꯥ꯫
ꯑꯣ ꯍꯧꯖꯤꯛꯀꯤꯁ ꯌꯥꯝ ꯄꯠꯇꯣ ꯐꯕꯅꯦ ꯏꯆꯦ ꯆꯈꯥꯎ ꯁꯣꯛꯄꯒꯤ꯫
ꯎꯝ꯫
ꯑꯗꯨꯒ ꯏꯁꯤꯡ ꯀꯨꯟꯗꯣ ꯍꯥꯏꯕꯗꯣ ꯈꯪꯕ꯭ꯔ ꯏꯆꯦ?
ꯈꯥꯪ ꯉꯦ ꯈꯥꯪ ꯉꯦ ꯫
ꯑꯗꯨꯁꯨ ꯆꯝꯊꯣꯡ ꯆꯥꯕ
ꯆꯝꯊꯣꯡ ꯍꯥꯎꯕꯔꯣ ꯑꯗꯨꯕꯨ
ꯑꯣ ꯉꯥ ꯑꯌꯥꯏꯕ ꯒꯨꯝ ꯕꯒ ꯊꯥꯛꯑꯒꯅꯦ ꯌꯥꯝꯅꯥ ꯍꯥꯎꯕꯅꯤ꯫
ꯁꯪꯒꯣꯝ ꯑꯐꯝꯕꯁꯨ ꯐꯕꯅꯤ ꯐꯥꯕꯒꯤ ꯋꯥꯗꯤ ꯐꯥꯕ ꯉꯥꯛꯇꯅꯤ꯫
ꯐꯕꯗꯤ ꯐꯩ꯫
ꯃꯩꯇꯩꯒꯤ ꯍꯤꯗꯥꯛ ꯂꯥꯡꯊꯛ ꯎꯅꯥ ꯃꯁꯤꯡꯗ ꯐꯠꯇꯕ ꯑꯝꯇ ꯂꯩꯇꯦ ꯑꯗꯨꯗꯤ꯫
ꯎꯝ꯫
ꯐꯖꯅ ꯇꯧꯔꯗꯤ ꯇꯧꯕꯅꯤꯗ ꯑꯗꯨꯝ
ꯍꯣꯏ ꯍꯦ ꯑꯩ ꯂꯩꯅ - ꯂꯩꯅ ꯉꯥꯥꯁꯦ ꯑꯗꯨꯝ ꯆꯗꯣꯏ ꯇꯧꯔꯦ ꯍꯥꯏꯕ꯫
ꯅꯪꯗꯤ ꯀꯩ ꯃꯊꯦꯟ ꯊꯣꯡꯗꯣꯏꯅꯣ?
ꯀꯥꯡꯍꯧ ꯊꯣꯡꯗꯣꯏꯅꯦ ꯀꯥꯡꯍꯧ ꯊꯣꯡ ꯀꯥꯡꯉꯨ ꯉꯧꯗꯣꯏꯅꯤ꯫
ꯑꯩꯖꯨ ꯆꯝꯐꯨꯠ ꯑꯃ ꯐꯨꯆꯜꯂꯦ ꯑꯗꯣ ꯀꯥꯡꯍꯧ ꯇꯧꯔꯅꯤ꯫
ꯎꯝ ꯐꯔꯦ ꯑꯗꯨꯅ ꯁꯝꯃꯦ ꯆꯈꯥꯎ ꯁꯣꯛꯀꯅꯤ ꯆꯐꯨ ꯆꯥꯕꯨꯗꯤ ꯐꯕ
ꯍꯧꯖꯤꯛ ꯆꯝꯐꯨꯅ ꯃꯍ ꯍꯥꯎꯔꯦꯗ
ꯀꯩꯅꯣ ꯇꯣꯉꯥꯟꯅ ꯏꯆꯦꯒꯤ ꯑꯣꯏꯅ ꯀꯥ ꯑꯣꯏꯅ ꯇꯧꯔꯒ ꯆꯥꯛ ꯂꯧꯗꯕ꯭ꯔꯥ ꯏꯆꯦꯒꯤ
ꯑꯥ ꯀꯣꯏ ꯊꯨ ꯋꯥ ꯊꯋꯥ ꯆꯖꯏ
ꯑꯣ ꯑꯗꯨꯗꯤ ꯚꯦꯀꯦꯁꯟꯗ ꯑꯗꯨꯝ ꯂꯩꯗꯣꯏꯔꯁꯦ ꯚꯦꯀꯦꯁꯟ ꯃꯅꯨꯡ ꯑꯗꯨꯝ ꯂꯩ
ꯕꯤꯒꯦꯠꯁꯦ ꯃꯅꯨꯡꯗ ꯑꯗꯨꯝ ꯂꯩꯗꯣꯏꯅꯦꯀꯣ ꯑ ꯊꯣꯡꯉꯒ ꯆꯔ ꯚꯦꯀꯦꯁꯟꯗꯗꯤ ꯃꯣꯏ ꯆꯥꯛ ꯄꯤꯗꯦꯕ
ꯑꯗꯨꯒꯤ
ꯍꯅ ꯃꯥꯅꯕꯤꯗꯨ ꯂꯩꯌꯦ ꯑ
ꯑ ꯑꯩꯁꯨ ꯗꯦꯠ ꯇ꯭ꯋꯦꯟꯇꯤ ꯆꯠꯀꯦ ꯇꯧꯕꯅꯦ ꯍ ꯑꯩ ꯌꯨꯝꯗ ꯍꯜꯂꯒꯦ ꯇꯧꯕꯗꯤꯕꯨ
ꯎꯝ ꯍ ꯍꯥꯏꯁꯤꯗ ꯃꯤ ꯆꯂ ꯊꯝꯦ
ꯍꯣꯏ ꯍꯣꯏ
ꯎꯝ